ꯑꯣ
ꯆꯥꯛ ꯆꯥꯔꯕꯣ
ꯍꯣꯏ ꯒꯨꯗ ꯑꯥꯐꯇꯔꯅꯨꯟ
ꯨꯒꯨꯗ ꯑꯥꯐꯇꯔꯅꯨꯟ ꯒꯨꯗ ꯑꯥꯐꯇꯔꯅꯨꯟ ꯏꯕꯥꯅꯤꯒꯤꯗꯤ ꯍꯣꯏ ꯐꯔꯦ ꯐꯔꯦ ꯑꯩ ꯍꯥꯏꯔꯒꯦ
ꯀꯔꯤ
ꯑꯦ ꯑ ꯍꯥꯏꯔꯒꯦ ꯀꯩꯅꯣꯗ ꯍꯥꯏꯔꯒꯦ ꯑꯣꯐꯤꯁꯀꯤ ꯊꯕꯛ ꯇꯧꯈꯤꯕ ꯃꯇꯨꯡꯗ ꯍꯥꯏꯔꯒꯦ ꯑꯩꯅ
ꯍꯣꯏ ꯍꯣꯏ ꯑꯗꯨꯅ ꯐꯔꯅꯤ
ꯑ ꯍꯥ ꯀꯔꯤ
ꯀꯩꯅ ꯆꯥꯒꯦ ꯑꯣ
ꯍ ꯀꯔꯤ ꯇꯧꯅꯤ ꯑꯃꯃꯟ ꯀꯔꯤꯁꯨ ꯇꯧꯗꯦ
ꯎꯝ ꯅꯪꯒꯤ ꯀꯩꯅꯣꯁꯦ ꯉꯥꯡꯕ ꯃꯑꯣꯡꯁꯦ ꯇꯪꯈꯥꯏꯅ ꯇꯪꯈꯥꯏ ꯇꯪꯈꯥꯏ ꯆꯠꯂꯦ
ꯑꯩꯒꯤꯔꯣ
ꯍꯣꯏ ꯅꯪꯒꯤ ꯅꯪ ꯅꯪꯒꯤ ꯂꯣꯟ ꯉꯥꯡꯕ ꯃꯑꯣꯡꯗꯀꯣ ꯂꯣꯟꯗ ꯗꯨꯅꯤꯗ
ꯍꯧꯖꯤꯛꯇꯤ
ꯒꯌꯥꯟꯇ ꯍꯥꯥ
ꯍꯣꯏ
ꯒꯌꯥꯟ ꯒꯌꯥꯟꯇꯕ꯭ꯔꯣ ꯑꯩꯅ ꯍꯥꯏꯕꯗꯣ
ꯀꯦꯔꯤ ꯍꯥꯏꯕ ꯑꯃꯨꯛꯀ ꯍꯥꯏꯌꯨꯅꯦ
ꯅꯪꯒꯤ ꯂꯣꯟ ꯉꯥꯡꯕꯗꯣ
ꯑꯥ
ꯅꯪꯅ ꯋꯥꯔꯤ ꯂꯣꯟ ꯉꯥꯡꯕꯗꯨ ꯇꯪꯈꯥꯏ ꯇꯪꯈꯥꯏ ꯆꯠꯂꯦꯕ
ꯑꯣ ꯎꯝ ꯍꯥꯏ ꯑꯗꯨꯗꯤ ꯀꯩ ꯌꯦꯟꯖꯥꯡ ꯆꯥꯒꯦ
ꯑꯣꯏꯔꯕꯣ
ꯑꯥꯎ
ꯎ
ꯀꯩ ꯏꯟꯖꯥꯡ ꯆꯥꯒꯦꯕ ꯑꯧ ꯆꯥꯔꯦ ꯅꯪꯗꯤ
ꯑꯩꯁꯨ ꯆꯥꯔꯦ ꯍꯣꯏ
ꯍꯩꯖꯥꯡ
ꯑꯩꯁꯦ ꯉꯔꯥꯡꯗꯣ ꯀꯩꯅꯣ ꯂꯩꯕꯀꯣ ꯉꯥꯍꯩꯗꯣ ꯂꯩꯕ
ꯎꯝ
ꯑꯗꯨ ꯑꯌꯨꯛꯇ ꯈꯔ ꯂꯔꯕꯩꯗ ꯑꯗꯨꯝ ꯆꯥꯃꯤꯟꯅꯔꯦ ꯑꯌꯨꯛꯇ
ꯑ ꯑꯥ
ꯎꯝ ꯅꯪꯗꯦ
ꯍ‌ꯦ ꯃꯤꯗꯤꯅꯥ ꯈꯨꯂꯀ ꯉꯅꯥꯒ ꯆꯥꯏꯀꫭ
ꯍꯣꯏ ꯑꯣꯐꯤꯁꯇ ꯍꯟꯗꯛ ꯊꯕꯛ ꯀꯟꯅ ꯇꯧꯔꯤꯕꯅꯤꯅꯀꯣ ꯑꯗꯨꯝ
ꯍꯣꯏꯅꯦ ꯍꯣꯏꯅꯦ ꯆꯥꯒꯗꯧꯅꯤ
ꯑꯩ ꯅꯪꯗꯤ ꯀꯔꯤ ꯃꯊꯦꯜ ꯆꯥꯕ꯭ꯔꯣ
ꯎꯝ ꯎꯝ ꯀꯩ ꯆꯥꯗꯣꯏ ꯃꯥꯟꯒꯦ ꯒꯦꯁꯇꯧ
ꯁꯧꯒꯔꯤ
ꯌꯥꯔꯦꯍꯦ ꯅꯪꯁꯨ ꯑꯗꯨꯨꯗꯤ ꯍꯦꯟꯃꯟꯗ꯭ꯔꯣ
ꯁꯧꯒꯔꯤꯗ ꯑ ꯌꯥꯏ ꯊꯛꯂꯒ ꯑꯂꯨꯒ ꯊꯣꯡꯗꯨꯁꯨ ꯑꯗꯨꯝ ꯍꯥꯎꯕꯅꯦꯗ ꯅꯪꯁꯨ ꯑꯁ
ꯍꯣꯏꯗ ꯑꯗꯨꯕꯨ ꯑꯗꯨ ꯑꯗꯨꯝ ꯑꯗꯨꯝ ꯆꯥꯔꯗꯤ ꯌꯥꯗꯦꯅ ꯀꯩ ꯆꯥꯗꯣꯏ ꯃꯥꯟꯕ꯭ꯔꯣ
ꯑꯗꯨ ꯑꯣꯏꯔꯗꯤ ꯌꯦꯔꯨꯝ ꯆꯨꯝꯕ꯭ꯔꯣ
ꯎꯇꯤ ꯆꯥꯏ ꯎꯇꯤ
ꯑꯆꯥ ꯀꯅꯥ ꯊꫭꯡꯕꯔꫭ
ꯑꯩꯈꯣꯏ ꯑꯍꯟꯁꯤꯡꯅ ꯊꯣꯡꯅ
ꯑ ꯅꯣꯏ ꯍꯟꯁꯤꯡꯅ ꯅꯪꯗꯤ ꯊꯣꯡꯕ ꯍꯩꯕ꯭ꯔꯣ
ꯍꯩꯌ‌ꯦꯗ
ꯎꯝ ꯊꯥꯖꯕ ꯋꯥꯂꯤꯀꯣ
ꯑꯦ ꯀꯔꯤꯒꯤꯤ ꯊꯥꯖꯕ ꯋꯥꯠꯄ꯭ꯔꯗ
ꯎꯝ ꯀꯩꯅꯣꯅ ꯅꯨꯄꯤꯅ ꯎꯇꯤ ꯊꯣꯡꯕ ꯍꯩꯌꯦ ꯍꯥꯏꯕꯁꯤꯗꯤ ꯑꯩ ꯈꯔ ꯊꯥꯖꯕ ꯋꯥꯠꯂꯤꯀꫭ
ꯑꯁ ꯁꯤꯗꯤ ꯌꯥꯔꯣꯏꯗ
ꯎꯝ ꯀꯔꯝ ꯀꯔꯝ ꯇꯧꯔꯤꯗꯣ ꯀꯔꯤ ꯀꯔꯤ ꯍꯣꯠꯅꯔꯒ ꯂꯩꯕ꯭ꯔꯣ
ꯑꯀꯦ ꯍꯣꯠꯅꯒꯦ ꯔꯨꯀꯦꯁꯇꯨꯗꯤ ꯑꯗꯣ ꯍꯌꯦꯡ ꯑꯦꯛꯖꯥꯝ ꯂꯩꯕ ꯍꯥꯏꯁꯦ
ꯑꯠꯆꯥ ꯑꯗꯨꯝꯗꯤ ꯀꯟꯅ ꯍꯣꯠꯅꯔꯤꯅꯦ ꯑꯗꯨꯗꯤ ꯁꯣꯝꯗ ꯀꯔꯤꯒꯤ ꯑꯦꯛꯖꯥꯝꯅꯣ
ꯑꯩꯈꫭꯏ ꯗꯤꯄꯂꫭꯅꯤꯗ
ꯑꯣ ꯑꯣ ꯑꯣ ꯑꯣ ꯌꯥꯝ ꯂꯥꯏꯕ ꯑꯦꯛꯖꯥꯝꯅꯤꯅ ꯑꯗꯨꯗ
ꯎꯝ ꯍꯣꯏ ꯂꯥꯏꯕꯅꯦ
ꯎꯝ
ꯏꯋꯥ ꯂꯣꯏꯗ꯭ꯔꯤ
ꯍꯦ ꯅꯂꯥꯏꯔꯦꯅꯦ ꯑꯗꯨꯗꯦ ꯃꯨꯛꯀ
ꯑꯦꯁ ꯈꯨꯠꯂꯏꯁꯤꯗꯤ ꯍꯥꯏꯅꯣ
ꯑꯦ ꯀꯗꯥꯏ ꯆꯠꯅ ꯅꯨꯡꯁꯤꯗꯦ ꯑꯗꯨꯝ ꯀꯣꯏꯕꯒꯨꯝꯕ ꯆꯠꯀꯦꯗꯣ ꯑꯣꯏ
ꯆꯠꯂꯣꯏꯗ
ꯀꯩꯒꯤꯔ
ꯆꯠꯐꯝ ꯂꯩꯇꯦ ꯑꯩꯈꯣꯏ ꯂꯩꯀꯥꯏꯗꯤ ꯑꯍꯟ ꯉꯥꯛꯇꯪ ꯂꯩꯩꯌꯦ
ꯑꯍꯟꯗ ꯁꯠ ꯐꯖꯕ ꯌꯥꯎꯗ꯭ꯔꯕꯣ
ꯑ ꯑꯍꯟ ꯍꯥꯏꯁꯦ ꯍꯅꯨꯕ ꯍꯅꯨꯕꯤ ꯉꯥꯛꯇꯅꯦꯕ
ꯑꯣ ꯑꯣ ꯑꯣ ꯑꯣ ꯑꯣ ꯑꯣ ꯑꯍ ꯑꯗꯨꯗꯨꯝ ꯋꯥꯛꯀꯤꯡꯒꯨꯝꯗꯤ ꯆꯠꯄ ꯌꯥꯏꯅ
ꯎꯝ ꯆꯟꯃꯤꯅ ꯁꯤꯅꯥ ꯇꯣ
ꯍꯣꯏ ꯍꯣꯏ ꯑꯩ ꯀꯩꯅꯣ ꯇꯧꯔꯒ ꯑꯣꯐꯤꯁ ꯂꯣꯏꯔꯒ ꯀꯩꯅꯣ ꯇꯧꯔꯛꯀꯦ ꯀꯣꯜ ꯇꯧꯔꯛꯀꯦ ꯋꯥꯛꯀꯤꯡ ꯆꯠꯁꯦ
ꯎꯝ ꯍꯣꯏ
ꯎꯝ ꯅꯪ ꯑꯗꯨꯕꯨ ꯊꯣꯛꯂꯛꯀꯟꯗꯕꯤ ꯑꯩ ꯇꯜꯂꯦꯅꯦ
ꯑꯩꯁ ꯀꯩ ꯊꯣꯛꯂꯛꯔꯣꯏꯗꯕꯟ ꯊꯣꯛꯀꯅꯤꯍꯦ ꯅꯪꯁꯨ
ꯅꯣꯏꯒꯤ ꯑ ꯀꯩꯅꯣꯝꯃ ꯂꯩꯕꯗꯨꯁꯨ ꯀꯤꯅꯦ ꯍꯨꯏꯗꯨꯁꯨ ꯀꯤꯅꯦ ꯆꯥꯎ ꯆꯥꯎꯔꯒ
ꯆꯨꯝꯃꯦꯅꯦ ꯑꯩꯈꯣꯏꯒꯤ ꯍꯨꯏꯗꯨ
ꯑ
ꯑꯈꯣꯏ ꯑꯪꯀꯜꯒꯤ ꯍꯨꯏꯅꯦ ꯑꯗꯨꯗꯤ
ꯑꯣ ꯑꯁ ꯀꯤꯌꯦ ꯑꯗꯨꯗꯤ
ꯑꯣ ꯀꯤꯕ ꯇꯥꯕ ꯆꯥꯎꯕꯅꯤꯅ ꯀꯗꯥꯏꯗꯒꯤ ꯀꯤꯗ꯭ꯔꯗꯤ ꯌꯥꯔꯣꯏꯍꯦ
ꯁꯦ ꯅꯪ ꯃꯤ ꯅꯪꯕꯨ ꯂꯨꯝꯕ ꯂꯥꯛꯄꯁꯨ ꯌꯥꯔꯔꯣꯏ ꯍꯨꯏꯗꯨꯗꯤ ꯍꯥꯏꯅ
ꯑꯁ ꯂꯣꯏꯔꯦ ꯂꯣꯏꯔꯦ
ꯎꯝ ꯍꯩꯍꯥ ꯑꯦꯛꯖꯥꯝ ꯍꯌꯦꯡ ꯅꯠꯇ꯭ꯔꯣ ꯅꯠꯇ꯭ꯔꯒ ꯂꯩꯔꯤꯕ꯭ꯔꯣ
ꯍꯌꯦꯡ ꯑꯗꯨꯒ ꯍꯪꯆꯤꯛꯁꯤꯅ ꯑꯃꯨꯛꯀ ꯑꯣꯐ ꯃꯁꯦꯝ ꯑꯃꯨꯛꯀ ꯊꯥꯒꯅꯤ ꯑꯗꯨꯒ ꯊꯥꯡꯖꯥꯒ ꯅꯣꯡꯃꯥꯏꯖꯤꯡꯅ ꯑꯃꯨꯛꯀ ꯑꯣꯐꯅꯦꯕ ꯑꯗꯨꯒ ꯅꯤꯡꯊꯧꯀꯥꯕꯗ ꯑꯃꯨꯛꯀ ꯊꯥꯗꯣꯏꯅꯦ
ꯑꯆꯥ
ꯑꯗꯨꯗꯤ ꯀ꯭ꯔꯤꯒꯤ ꯑꯦꯛꯖꯥꯝꯂꯣ ꯑꯔꯣꯏꯕꯒꯤꯔꯣ ꯅꯠꯇ꯭ꯔꯒ ꯀ꯭ꯔꯤꯔꯣ
ꯎꯝ ꯃꯉꯥ ꯀꯥꯕ ꯍꯧꯅꯤꯡꯉꯥꯏ
ꯑꯠꯁꯥ ꯃꯉꯥ
ꯎꯝ
ꯃꯉꯥ ꯉꯥꯛꯇ ꯀꯥꯔꯤ ꯍꯧꯖꯤꯛꯐꯥꯎ
ꯑꯌꯥ ꯅꯪꯒꯤꯗꯨ ꯀꯩꯅꯣ ꯅꯪ ꯍꯥꯏꯅꯤꯡꯉꯤꯁꯦ
ꯅꯠꯇꯦ ꯀ꯭ꯔꯤꯁꯨ ꯍꯥꯏꯅꯤꯡꯗꯦꯗ ꯑꯗꯨꯕꯨ ꯑꯗꯨꯝ ꯃꯉꯥ ꯉꯥꯛꯇ ꯀꯥꯔꯤꯕ꯭ꯔꯣ ꯍꯥꯏꯕꯅꯦꯗ
ꯍꯣꯏꯗ
ꯈꯣꯏꯗꯤ ꯇꯔꯥ ꯇꯔꯥ ꯇꯔꯥꯃꯉꯥꯒꯨꯝꯕ ꯀꯥꯔꯦ
ꯋꯥꯎ
ꯌꯥꯗꯦꯀꯣ ꯃꯤꯗꯤ
ꯀꯃꯥꯏꯅ ꯌꯥꯗꯦ ꯍꯥꯏꯕꯗꯤ
ꯃꯤꯗꯤ ꯑꯗꯨꯃꯛ ꯀꯥꯈ꯭ꯔꯕꯁꯤ ꯌꯥꯗꯦ ꯍꯥꯏꯕ ꯌꯥꯝ ꯅꯩꯌꯦ ꯍꯥꯏꯕ
ꯎꯝ ꯀꯩꯅꯣꯗꯣ ꯃꯦꯁꯦꯖꯇꯣ ꯌꯦꯡꯉꯣꯅꯦ
ꯑꯧ ꯎꯋꯦ ꯑꯩꯁꯣ ꯑꯩ ꯑꯧ ꯉꯔꯥꯡꯒꯤ ꯕꯣꯜ ꯌꯦꯡꯕ꯭ꯔ ꯌꯦꯡꯗꯦ
ꯑꯁ ꯍꯥꯏꯅꯨꯗ ꯑꯩ
ꯀꯩ ꯇꯧꯕ꯭ꯔꯣ
ꯋꯥꯈꯟ ꯋꯥꯔ ꯂꯩ
ꯑꯣ ꯅꯪꯁꯨ ꯔꯣꯅꯥꯜꯗꯣꯔꯣ
ꯍꯣꯏ
ꯑꯁ ꯅꯨꯡꯉꯥꯏꯇꯤꯌꯦ ꯂꯣꯏꯔꯦ ꯔꯣꯅꯥꯜꯗꯣ ꯈꯣꯏꯒꯤ ꯐꯦꯟ ꯑꯩꯈꯣꯏꯒꯤ ꯑꯩꯈꯣꯏꯒꯤ ꯃꯅꯥꯛꯇꯁꯨ ꯀꯥꯞꯔꯒ ꯂꯩꯔꯕꯅꯦ
ꯑꯠꯁꯥ ꯀꯞꯦꯗ ꯀꯣꯏꯗꯤ ꯀꯩ ꯀꯅꯤꯌꯥ ꯂꯩꯦꯕꯔꯅꯦ ꯂꯩꯕ
ꯊꯥꯡ ꯊꯖꯕ ꯉꯝꯗꯤꯀꯣ
ꯀꯞꯇꯦꯕ ꯀꯞꯇꯦꯕ
ꯎꯝ ꯀꯥꯞꯇꯦ ꯍꯥꯏꯔꯒ ꯄꯤꯂꯛꯑꯣ ꯆꯤꯛꯑꯒ ꯀꯣ
ꯑꯁ ꯂꯣꯢꯔꯦꯍꯦ
ꯍ
ꯀꯞꯇꯦꯕ ꯀꯞꯇꯦꯕ ꯅꯪꯗꯤ ꯀꯅꯥꯒꯤ
ꯑꯩꯗꯤ ꯑꯩꯗꯤ ꯃꯦꯁꯤꯁꯨ ꯅꯠꯇꯦ ꯔꯣꯅꯥꯜꯗꯣꯅꯁꯨ ꯅꯠꯇꯦ ꯑꯩꯗꯤ ꯍꯥꯂꯥꯟꯅꯦ
ꯋꯥꯎ ꯐꯖꯔꯤꯅꯦ ꯍꯟꯗꯛꯇꯤ ꯍꯂꯥꯟꯈꯣꯏꯁꯨ
ꯑꯣꯁ ꯃꯥꯗꯤ ꯍꯟꯗꯛ ꯄꯨꯔꯥ ꯁꯒꯣꯜꯒꯨꯝꯅ ꯆꯦꯜꯂꯒ ꯂꯩꯔꯦ
ꯑꯝ ꯑꯗꯨꯝ ꯈꯪꯗꯦ ꯃꯣꯏꯁꯨ ꯑꯍꯥꯟꯕ ꯍꯟꯗꯛꯅ ꯆꯪꯅꯦꯕꯀꯣ
ꯍꯣꯏ ꯍꯣꯏ ꯑꯗꯨꯗꯣ ꯑꯍꯥꯟꯕ ꯆꯪꯉꯁꯨ ꯌꯥꯝ ꯅꯩꯗ꯭ꯔꯣ
ꯍꯣꯏ ꯑꯗꯨꯝ ꯀꯔꯤ ꯍꯥꯏꯅꯤ ꯌꯥꯝ ꯐꯖꯅ ꯁꯅꯥꯏ ꯃꯣꯏꯁꯨ ꯍꯣꯠꯅꯏ ꯑꯗꯨꯝ ꯑꯩꯅꯗ ꯄ꯭ꯂꯦꯗꯨꯀꯣ ꯑꯗꯨ
ꯑꯗꯨ ꯅꯨꯡꯁꯤꯌꯦ ꯀ꯭ꯔꯤꯅꯣ ꯔꯣꯅꯥꯜꯗꯧꯗꯤ
ꯎꯝ
ꯌꯥꯗ꯭ꯔꯣꯏꯅꯦ ꯏꯌꯥꯝꯕꯗꯨ ꯕꯦꯟꯁ ꯆꯠꯐꯝꯃ ꯑꯣꯏꯔꯒ ꯌꯥꯗꯦ ꯁꯅꯥꯒꯦ ꯏꯁꯅꯥꯒꯦ ꯇꯧꯋꯦ ꯑꯗꯨꯒꯤꯅꯦꯅꯦ ꯔꯥꯗ꯭ꯔꯕ ꯗꯃꯔꯥ
ꯅꯨꯡꯁꯤꯌꯦ
ꯑ ꯑꯩꯗꯤ ꯀꯥꯎꯔꯣꯏꯅꯦ ꯉꯔꯥꯡ ꯃꯩꯁꯅꯥꯏꯕꯁꯨ
ꯎꯝ
ꯀꯧꯒꯅꯤꯅ
ꯑꯍꯥ ꯅꯣꯏꯔꯛ ꯅꯣꯏꯅ ꯀꯣ
ꯍꯣꯏ ꯑꯍꯥꯟꯕ ꯑꯣꯏꯕꯅꯤꯅ ꯋꯥꯈꯜꯁꯨ ꯌꯥꯗꯦꯅꯦ ꯑꯗꯨꯝ ꯀꯧꯏꯅꯦ ꯎ
ꯑꯗꯨꯗꯤ
ꯎꯝ ꯑꯗꯨ ꯑꯩ ꯉꯥꯡꯉꯤꯗꯨꯗꯤ ꯑꯩ ꯉꯥꯡꯗꯕ꯭ꯔꯣ ꯍꯥꯏꯕ ꯆꯩ ꯆꯥꯛꯅꯤꯀꯣ
ꯑꯩ
ꯑꯗꯨ ꯑꯩ ꯅꯪꯕꯨ ꯑꯗꯨ ꯑꯩ ꯅꯪꯕꯨ ꯍꯪꯉꯤꯗꯨꯗꯤꯗ ꯀꯩꯅꯣ ꯕꯣꯔꯦꯡꯕꯅ ꯑꯗꯨ ꯅꯪ ꯇꯃꯤꯠ ꯂ ꯂꯩꯅꯤꯗꯣ ꯑꯗꯨꯒ ꯑꯩ ꯑꯗꯨꯒ ꯑꯩ ꯉꯥꯡꯗꯦ ꯉꯥꯡꯗꯦꯗꯤ ꯍꯥꯏꯒꯅꯦꯕ ꯑꯗꯨ ꯅꯪꯗꯤ ꯁꯨꯡ ꯉꯥꯡꯗꯒ
ꯑꯗꯨ ꯍꯂꯥꯟꯈꯣꯏꯗꯤ ꯀꯩꯅꯣ ꯀꯅꯥꯒ ꯇꯥꯔꯕꯣꯀꯣ ꯑꯩ ꯀꯥꯎꯔꯦ ꯃꯣꯏꯒꯤ ꯀꯣꯇꯔꯗꯨꯣ
ꯍꯟꯗꯛꯀꯤꯔꯣ ꯍꯟꯗꯛ ꯍꯟꯗꯛꯔꯣ ꯉꯔꯥꯡ ꯅꯍꯟꯗꯨꯔꯣ
ꯉꯔꯥꯡ ꯅꯍꯥꯟ ꯀꯩꯅꯣꯒꯉꯝꯈ꯭ꯔꯦꯅꯨꯀꯣ ꯕ꯭ꯔꯥꯖꯤꯨꯜ ꯒꯪꯉꯝꯈ꯭ꯔꯦꯅ ꯑꯗꯨ ꯃꯣꯏ ꯀ꯭ꯋꯥꯇꯔ ꯀꯥꯔꯝꯅꯦꯕ ꯑꯗꯨ ꯀꯅꯥꯒ ꯁꯅꯥꯒꯔꯥ ꯈꯪꯗꯦꯅ
ꯎꯝ ꯅꯦꯛꯁꯇꯨ ꯀꯅꯥꯒꯔ ꯃꯣꯏꯅ ꯍꯥꯏꯕꯗꯣ ꯏꯪꯂꯦꯟ ꯑꯣꯏꯣ ꯎꯝ
ꯦꯟ ꯑꯣꯏ ꯏꯪꯂꯦꯟ ꯍꯣꯏ ꯑꯣꯏꯔꯝꯅꯦ ꯑꯩꯁꯨ ꯆꯞ ꯆꯥꯕ ꯐꯪꯗ꯭ꯔꯦ
ꯍꯣꯏ ꯍ ꯏꯪꯂꯦꯟꯒꯤ ꯑꯣꯏꯕ ꯆꯠꯂꯣ ꯑꯗꯨꯗꯤ ꯉꯁꯤꯒꯤꯗꯤ ꯌꯦꯡꯒꯗ꯭ꯔꯣ ꯑ
ꯗꯦꯠ ꯑ ꯇꯋꯦꯜꯐꯀꯤ ꯄꯨꯡ ꯑꯅꯤ ꯃꯈꯥꯏꯗꯀꯣ
ꯑꯅꯤ ꯃꯈꯥꯏ
ꯑ ꯄꯨꯡ ꯑꯅꯤ ꯃꯈꯥꯏ ꯑꯌꯨꯛꯇ
ꯂꯣꯏꯔꯦ ꯃꯤ ꯌꯥꯝ ꯇꯨꯝꯅꯤꯡꯕ ꯃꯇꯝ ꯑꯗꯨꯗꯤ
ꯎꯝ ꯑꯗꯨ ꯑꯣꯏꯔꯁꯨ ꯑꯗꯨ ꯅꯨꯃꯤꯗꯤ ꯌꯦꯡꯕ ꯇꯥꯔꯦ
ꯑꯥ ꯌꯥꯏ ꯌꯥꯏ ꯍꯡꯒꯦꯗꯧꯃꯦ ꯐꯨꯠꯕꯜꯗ ꯏꯟꯇ꯭ꯔꯦꯁ ꯂꯩꯏ ꯃ ꯂꯩꯦꯅꯀꯣ
ꯑꯩꯔꯣ
ꯑꯗꯨꯝ ꯍꯦꯛ
ꯑꯁ ꯑꯩꯅ ꯌꯦꯡꯅꯤꯡꯕ ꯃꯤꯒꯤ ꯉꯥꯛꯇ ꯌꯦꯡꯅꯤꯡꯗꯦꯗ ꯑꯇꯣꯞꯄꯗꯤ ꯌꯦꯡꯅꯤꯡꯗꯦ
ꯂꯣꯏꯔꯦꯠꯇꯣꯗꯤ ꯉꯁꯤꯒꯤꯗ ꯌꯦꯡꯈꯔꯣ
ꯉꯁꯤ ꯉꯁꯤ ꯀꯅꯒꯂꯦ ꯏꯕ꯭ꯔꯣ
ꯁꯤ ꯑꯥꯔꯖꯦꯟꯇꯤꯅꯥꯒꯤ ꯂꯩꯌꯦ ꯃꯦꯁꯤꯒꯤ
ꯎꯝ
ꯅꯪꯒꯤ ꯃꯅꯤꯡꯒꯤ ꯏꯁꯩꯗꯨ
ꯑꯥꯎ
ꯃꯅꯤꯡꯒꯤ ꯏꯁꯩꯗꯨ ꯍꯣꯏ ꯅꯪꯒꯤ ꯃꯅꯤꯡꯒꯤ ꯏꯁꯩꯗꯨ
ꯃꯤꯁꯇꯅꯦ ꯑꯗꯨꯗꯣ
ꯍꯣꯏ ꯍꯣꯏ ꯀꯥꯏꯗꯦ ꯑꯗꯨꯕꯨ ꯑꯩꯅ ꯍꯥꯏꯕꯗꯤ ꯅꯨꯡꯉꯥꯏ ꯍꯥꯏꯕꯅꯤꯗꯤ ꯏꯁꯩꯗꯣ
ꯍꯣꯏ ꯅꯨꯡꯉꯥꯏꯔꯝꯅꯦ ꯑꯩꯁꯨ ꯑꯗꯨꯝ ꯈꯟꯕꯗ ꯑꯗꯨꯝ ꯋꯥꯟ ꯊꯣꯛꯄ ꯅꯨꯡꯉꯥꯏꯔꯝꯗꯣꯏ ꯃꯥꯟꯕ
ꯎꯝ ꯍꯥꯏꯌꯣ ꯍꯥꯏꯌꯣ ꯅꯪ ꯀ꯭ꯔꯤꯌꯥꯅꯤꯡꯕꯣ
ꯑꯩ ꯀꯩ ꯍꯥꯏꯈꯤꯕꯗꯣ ꯀꯩꯁꯨ ꯍꯥꯏꯗꯦꯅ
ꯑꯣꯈꯣ